ꯑꯣꯠ ꯃꯃꯥꯡꯒꯤꯗꯣ ꯀꯣꯟꯅ ꯂꯥꯛꯑꯦꯕ ꯑꯗꯣ ꯑꯩꯅ ꯔꯤꯁꯤꯞꯇꯣ ꯇꯧꯔꯀꯥꯟꯗ ꯑꯃꯨꯛ ꯍꯦꯛ ꯇꯧꯕꯒ ꯀꯅꯦꯛꯇꯤꯡ ꯍꯥꯏꯔꯝꯃꯒ ꯀꯩ ꯑꯥ ꯑꯥ ꯀꯩ ꯑꯦꯟꯗꯤꯡ ꯀꯣꯜ ꯊꯥꯔꯒ ꯑꯗꯨꯝ ꯇꯠꯈ꯭ꯔꯦ
ꯑꯣ ꯅꯦꯋꯛ ꯀꯩꯅꯣ ꯌꯥꯗꯕꯩ ꯑꯣꯏꯔꯝꯒꯅꯤ ꯍꯣꯏ ꯍꯥ ꯆꯥꯛ ꯏꯁꯤꯡ ꯆꯥꯕ꯭ꯔꯣ?
ꯑꯧ ꯇꯣꯛꯑꯦ ꯉꯁꯤꯗꯤ ꯈꯔ ꯆꯥꯁꯤꯜꯂꯦ ꯀꯩ ꯕ꯭ꯔꯣ ꯑꯩꯅ ꯊꯦꯟꯁꯦ ꯀꯩꯅꯣ ꯑꯣꯏꯅ ꯇꯧꯔꯤ ꯑꯥ ꯍꯋꯥꯏ ꯑꯣꯏꯅ ꯆꯥꯔꯦ꯫ ꯍꯋꯥꯏ ꯑꯝꯒ ꯇꯧꯔ ꯀꯥꯡꯍꯧ ꯑꯝꯒ ꯇꯧꯔ ꯑꯗꯨꯃꯥꯏꯅ ꯆꯥꯔꯦ ꯀꯟꯅꯗꯦ ꯑꯈꯣꯏ ꯑꯥ ꯕꯔ ꯁꯣꯝ ꯕ꯭ꯔꯣꯗꯤ ꯀꯩ ꯆꯥ ꯆꯥꯕꯤꯔꯕꯣ?
ꯀꯩ ꯆꯥꯔꯦ
ꯑꯣ ꯀꯩꯒꯤ ꯃꯊꯦꯟ ꯀꯃꯥꯏ ꯇꯧꯔꯒꯦ?
ꯉꯁꯤ ꯀꯩꯅꯣ ꯆꯥꯏ ꯑꯥ ꯎꯌꯦꯟ ꯆꯥꯏ꯫
ꯑꯩꯁ ꯑꯗꯨ ꯑꯍꯥꯎꯕꯅꯤꯅꯦ
ꯍꯥ ꯃꯥꯅꯦ꯫
ꯎꯌꯦꯟꯁꯦ ꯊꯣꯡꯑꯁꯨ ꯍꯥꯎꯋꯦ ꯀꯥꯡꯍꯧ ꯇꯧꯔꯁꯨ ꯍꯥꯎꯋꯦ ꯍꯦ ꯍꯦ
ꯑꯥ ꯎꯌꯦꯟꯁꯦ ꯀꯩꯅꯣ ꯇꯧꯔꯒꯅ ꯍꯥꯎꯋꯦ ꯑꯥ ꯊꯣꯡꯕꯅ ꯈ꯭ꯋꯥꯏ ꯍꯥꯎꯋꯦ ꯀꯥꯡꯒꯧꯒꯤꯗꯤ ꯑꯃꯨꯛ
ꯑꯣ ꯍꯣꯏ ꯃꯟꯅꯦ ꯑꯩꯒꯤ ꯑꯣꯏꯅꯗꯤ ꯑꯗꯣꯏ ꯃꯤꯃꯤꯒꯤ ꯊꯦꯁꯁꯨ ꯃꯈꯥꯕꯨꯗꯤ ꯄꯣꯏꯂꯦꯗꯥ ꯑꯩꯒꯤ ꯑꯣꯏꯅꯕꯨꯗꯤ ꯑꯗꯨꯝ ꯑꯅꯤꯃꯛ ꯑꯅꯤꯃꯛ ꯑꯗꯨꯝ ꯍꯥꯎꯋꯦ ꯍꯣꯏꯠ ꯊꯣꯡꯕꯁꯨ ꯈꯪꯗꯦꯗ ꯑꯃꯥꯃꯥ ꯗꯨꯅꯦꯗ
ꯍꯣꯏ ꯍꯣꯏ ꯃꯥꯅꯦ ꯑꯗꯨ ꯁꯨꯃꯥꯏꯅ ꯇꯧꯆꯦ ꯈꯪꯕ꯭ꯔ ꯑꯥ ꯑꯈꯣꯏ ꯀꯩꯅꯣꯁꯦ ꯑꯥ ꯏꯇꯥꯎ ꯑꯅꯤ ꯀꯧꯔꯒꯦ ꯉꯁꯥꯏꯒꯤ ꯋꯥꯔꯤ ꯁꯟꯅꯕꯗ ꯑꯥ ꯀꯩꯅꯣꯗ ꯃꯅꯤꯄꯨꯔꯤꯗ ꯑꯣꯏꯅꯦ ꯑꯌꯥꯝꯕ ꯉꯥꯡꯉꯁꯦꯕꯀꯣ
ꯌꯥꯏꯌꯦ ꯌꯥꯏꯌꯦ ꯑꯗꯨꯃꯥꯏꯟ ꯇꯧꯔꯖꯦ
ꯑꯗꯣꯏ ꯑꯥ ꯍꯧꯖꯤꯛ ꯍꯧꯖꯤꯛ ꯀꯩꯀꯩ ꯀꯃꯥꯏ ꯀꯃꯥꯏ ꯇꯧꯔꯤ ꯌꯨꯝꯗ ꯂꯩꯕ꯭ꯔꯣ ꯀꯥꯏ ꯂꯩꯒꯦ?
ꯑꯧ ꯌꯨꯝꯗ ꯁꯨꯝ ꯂꯩꯔꯤ ꯍꯥꯏꯗꯤ ꯕꯤꯌꯦꯠ ꯇꯧꯔꯤꯕ ꯑꯃ ꯑꯗꯨꯅ ꯁꯨꯝ ꯌꯨꯝꯗ ꯁꯨꯝ ꯌꯨꯝꯗ ꯑꯣꯏꯅ ꯀꯥꯔꯦ ꯍꯥꯏꯇꯥꯔꯦ
ꯐꯩꯌꯦ ꯐꯩ ꯑꯥ ꯏꯁꯥꯒꯤ ꯆꯍꯤ ꯀ꯭ꯌꯥꯃꯨꯛ ꯁꯨꯔꯝꯅꯣ ꯑꯗꯩ ꯀꯩꯅꯣꯒꯤ ꯑꯍꯣꯏ ꯏꯇꯎꯒꯤ?
ꯑꯥ ꯑꯩꯁꯦ ꯀꯨꯟꯇꯔꯦꯠ ꯑꯗꯥꯏꯃꯨꯛ ꯁꯨꯔꯝꯗꯧ ꯃꯥꯜꯂꯦ ꯀꯨꯟꯇꯔꯦꯠ ꯆꯪ ꯀꯗꯣꯏꯕ ꯁꯨꯗꯤ ꯁꯨꯗ꯭ꯔꯤ ꯆꯪꯉꯛꯀꯗꯧꯕ꯫
ꯑꯣ ꯑꯗꯨꯗꯤ ꯑꯩ ꯑꯗꯨꯝ ꯑꯩ ꯑꯗꯨꯝ ꯂꯦꯡꯒ ꯑꯣꯏꯔꯦ ꯑꯩꯁꯨ ꯀꯨꯟꯇꯔꯦꯠ ꯆꯪꯉꯛꯀꯗꯣꯏꯅꯦ ꯍꯠ
ꯑꯣ ꯑꯗꯨꯝ ꯃꯥꯟꯕꯨ ꯃꯥꯟꯅꯔꯦ ꯑꯗꯨ ꯑꯗꯨꯗꯤ
ꯑꯥ
ꯑꯗꯨꯝ ꯆꯠꯄꯨ ꯆꯥꯔꯦ ꯏꯇꯥꯎ ꯇꯥꯎ
ꯃꯟꯅꯦ ꯑꯗꯣ ꯍꯧꯖꯤꯛ ꯍꯧꯖꯤꯛꯁꯦ ꯀꯃꯥꯏ ꯀꯃꯥꯏꯟ ꯇꯧꯒꯦ ꯑꯗꯣꯝꯗ ꯏꯁꯦ ꯅꯣꯡ ꯅꯨꯡ ꯅꯨꯡꯁꯤꯠ?
ꯏꯁ ꯅꯣꯡꯁꯦ ꯀꯩꯁꯨ ꯊꯦꯠꯂꯤ ꯊꯤꯠꯂꯤ ꯊꯤꯠꯂꯤ ꯑꯗꯨꯅꯤꯗ ꯑꯃꯨꯛ ꯈꯔ ꯆꯨ ꯑꯃꯨꯛ ꯍꯥꯡ ꯍꯧꯖꯤꯛꯇꯁꯨ ꯈꯔ ꯈꯤꯛꯑꯝꯃꯦ ꯄꯧꯔꯤꯋꯣꯏ ꯁꯥꯎꯔꯤꯋꯣꯏꯗ ꯑꯃꯨꯛ ꯍꯥꯡꯈꯤꯗ ꯉꯥꯏꯔꯤꯢ
ꯑꯣ
ꯑꯥ ꯒ꯭ꯌꯥꯟꯃꯦꯟ ꯇꯥꯗꯦ ꯕ꯭ꯔꯣ ꯍꯣꯏ ꯔꯣꯝꯗꯗꯤ? ꯑꯥ ꯏꯇꯥꯎ ꯍꯣꯏꯔꯣꯝꯗꯗꯤ?
ꯑꯩꯈꯣꯏ ꯁꯣꯝꯗꯁꯨꯅꯦ ꯑꯌꯨꯛ ꯑꯃꯨꯛꯇ ꯅꯨꯡꯁꯥ ꯑꯃ ꯉꯥꯏ ꯈꯛꯇꯪ ꯃꯃꯤꯡꯒꯤ ꯍꯥꯏꯗꯣꯛꯑꯣ ꯇꯥꯔꯕꯁꯨ ꯇꯥꯗꯕ ꯑꯗꯨꯅ ꯐꯤꯔꯣꯟ ꯐꯤꯔꯣꯜ ꯐꯧꯕ ꯃꯇꯝꯗꯁꯨ ꯎꯝ
ꯑꯧ ꯊꯕꯛ ꯆꯠꯕꯁꯨ ꯅꯨꯡꯉꯥꯏꯇ꯭ꯔꯦ ꯑꯗꯒꯤ ꯇꯥꯔꯤꯅꯤꯅ ꯍꯦꯛꯇ ꯂꯧꯗ ꯑꯃ ꯀꯩꯗ ꯑꯃ ꯀꯥꯟꯅꯅꯕ ꯇꯥꯕꯁꯨ ꯑꯣꯏꯗ꯭ꯔꯦ
ꯃꯥꯅꯦ ꯃꯥꯅꯦ ꯂꯧꯒꯤꯁꯨ ꯍꯟꯗꯛ ꯄꯤꯛꯈꯩꯁꯦ ꯑꯌꯥꯝꯕ ꯏꯁꯤꯡ ꯑꯗꯨꯝ ꯋꯥꯅꯩꯌꯦꯕ
ꯑꯩ ꯑꯗꯨ ꯈꯪꯗꯦ ꯑꯈꯣꯏ ꯑꯩꯈꯣꯏꯒꯤ ꯑꯣꯏꯅ ꯈꯔ ꯐꯔꯤꯕꯕꯨ ꯌꯨꯝ ꯃꯊꯛꯇ ꯒꯝꯂꯥꯒꯨꯝꯕ ꯈꯔ ꯊꯥꯏꯌꯦ
ꯑꯥ ꯑꯥ
ꯑꯗꯨꯗꯣ ꯅꯨꯡꯇꯤꯒꯤ ꯅꯣꯡ ꯇꯥꯗ꯭ꯔꯗꯤ ꯏꯁꯤꯡ ꯆꯥꯏꯕ ꯆꯠꯅꯕꯅꯦꯕ ꯑꯗꯨꯃꯗꯤ ꯆꯠ ꯆꯠꯇ꯭ꯔꯦ
ꯑꯥ
ꯑꯗꯨꯃ ꯃꯉꯥꯏꯔꯦ ꯀꯥꯟꯅꯔꯤꯕꯕꯨ
ꯑ ꯋꯥꯎꯔꯤ ꯋꯥꯎꯔꯤ ꯈꯤꯛꯄꯗꯨꯅꯦ
ꯑꯧ ꯋꯥꯎꯔꯤ ꯋꯥꯎꯔꯤ ꯈꯤꯛꯄꯅ ꯏꯁꯤꯡ ꯆꯥꯏꯗꯁꯨ ꯌꯥꯔꯦꯅ ꯒꯝꯂꯥꯅꯤꯅ ꯀꯩꯁꯨ ꯌꯥꯝ ꯍꯦꯟꯅ ꯆꯥꯏꯗ꯭ꯔꯁꯨ
ꯑꯝ ꯍꯨꯝ
ꯑꯗꯨꯅ ꯑꯗꯨꯃꯗꯤ ꯀꯥꯟꯅꯔꯦ ꯑꯗꯨ ꯅꯠꯇꯕꯗꯨꯗꯤ ꯑꯝꯇ ꯌꯥꯗ꯭ꯔꯦ ꯑꯗꯨꯅ ꯊꯕꯛ ꯍꯥꯡꯉꯤꯕ ꯑꯁ ꯈꯣꯗꯦꯗ ꯇꯧꯔꯤꯁꯦ ꯕ꯭ꯔꯣ ꯀꯌꯥꯃꯦꯟ ꯇꯥꯗꯦ ꯅꯨꯡꯁꯥꯁꯤꯅ ꯑꯃꯨꯛ ꯑꯣꯝꯆꯥꯛꯂꯅꯤ ꯑꯃꯨꯛ ꯁꯥꯅꯤ ꯅꯣꯡꯃꯨꯛ ꯆꯨꯅꯤ
ꯎꯝ ꯏꯁꯥꯒꯤ ꯂꯧꯒꯨꯝꯕ ꯎꯕ꯭ꯔꯣ ꯀꯃꯥꯏ ꯇꯧꯒꯦ
ꯂꯧꯁꯦ ꯎꯝ ꯍꯣꯏ ꯎꯗꯤ ꯎꯨꯏ ꯑꯁꯣꯝꯗ ꯑꯩꯈꯣꯏꯅ ꯁꯣꯝꯗ ꯂꯥꯛꯑꯕ ꯑꯩꯈꯣꯏ ꯄꯨꯄꯨ ꯀꯩꯅꯣ ꯂꯩꯍꯧꯋꯦꯕ ꯑꯗꯥ ꯃꯣꯏꯅ ꯇꯧꯔꯒ ꯃꯤ ꯅꯦꯛꯑꯒ ꯑꯗꯨꯝ ꯀꯩ ꯍꯥꯏꯅꯤ ꯂꯧꯁꯥꯟꯃꯛꯇꯤ ꯅꯠꯇ꯭ꯔꯒꯁꯨ ꯑꯗꯨꯝ ꯑꯩꯈꯣꯏ ꯑꯩꯈꯣꯏꯅꯗꯤ ꯎꯖꯕ ꯍꯥꯏꯇꯥꯔꯦ ꯑꯗꯣ ꯃꯤ ꯅꯦꯛꯅꯦꯛꯑꯒ ꯏꯁꯥ ꯑꯣꯏꯅꯗꯤ ꯀꯨꯝꯗ꯭ꯔꯦꯕ
ꯎꯝ
ꯑꯗꯨꯒꯤ ꯑꯗꯨꯃꯥꯏꯅ ꯑꯗꯨꯝ ꯎꯨꯏ ꯍꯣꯏ ꯎꯨꯏ ꯍꯥꯏꯔ ꯌꯥꯔꯦꯗ ꯁꯨꯝ ꯑꯩꯁꯨ ꯁꯝ ꯈꯔ ꯀꯣꯏꯊꯣꯛꯏꯕ ꯍꯥꯏꯗꯨꯅꯤ ꯀꯩꯅꯣ ꯋꯥꯔꯤ ꯀꯩꯅꯣ ꯇꯧꯅꯕ ꯍꯥꯏꯗꯅ
ꯍꯣꯏ ꯍꯣꯏ ꯌꯥꯝ ꯐꯩ
ꯑꯗꯨꯅꯤ ꯊꯧ
ꯑꯥ ꯑꯩꯈꯣꯏꯁꯨ ꯎꯨꯏꯌꯦ ꯂꯧꯁꯦ ꯍꯟꯗꯛ ꯅꯍꯥꯟ ꯂꯧ ꯍꯨꯟꯕ ꯐꯧ ꯍꯨꯟꯕ ꯍꯥꯏꯗꯣ ꯈꯣꯏꯗꯅ ꯂꯣꯏꯔꯦ ꯑꯗꯨ ꯂꯧ ꯃꯐꯝ ꯑꯍꯨꯝ ꯑꯣꯏ ꯑꯗꯨ ꯂꯣꯏꯁꯤꯟꯈ꯭ꯔꯦ ꯑꯗꯨꯒ ꯍꯧꯖꯤꯛ ꯑꯗꯨꯗ ꯏꯁꯤꯡ ꯃꯥꯏꯁꯤꯡ ꯆꯤꯡꯉꯒ ꯈꯣꯠꯂꯒ ꯇꯧꯔꯤꯅꯤ ꯏꯁꯤꯡ ꯅꯨꯡꯉꯥꯏꯇꯦꯗ ꯑꯌꯥꯝꯕ ꯅꯨꯡꯉꯥꯏꯇꯦ ꯍꯣꯏ ꯍꯧꯖꯤꯛ ꯅꯣꯡ ꯈꯔ ꯇꯥꯔꯤ ꯇꯧꯔꯤꯁꯤꯁꯨ ꯒ꯭ꯌꯥꯃꯦꯟ ꯇꯥꯗ꯭ꯔꯦ ꯐꯖꯅꯕꯨꯗꯤ ꯍꯧꯗ꯭ꯣꯏꯔ ꯍꯧꯔꯣꯏꯗ꯭ꯣꯏꯔ ꯈꯪꯗꯦ ꯍꯨꯟꯕꯗꯤ ꯂꯣꯏꯈ꯭ꯔꯦ ꯄꯨꯔꯥ
ꯍꯣꯏ
ꯂꯥꯛꯒꯦ
ꯏꯆꯤꯜ ꯏꯅꯥꯎꯗꯤ ꯀꯌꯥꯁꯨꯒꯦ ꯑꯩꯈꯣꯏ ꯏꯇꯥꯎ ꯍꯣꯏ
ꯑꯣ ꯑꯩꯁꯦ ꯏꯅꯥꯎꯄꯥ ꯑꯃꯒ ꯂꯩꯌꯦ
ꯑꯣ ꯑꯣ
ꯃꯍꯥꯛ ꯁꯣꯝꯒꯤꯗꯤ
ꯑꯈꯣꯢꯒꯤꯁꯤꯅ ꯑꯍꯨꯝꯁꯨꯨꯕ ꯑꯩꯅ ꯑꯇꯣꯟꯕ ꯑꯣꯏꯕ ꯑꯩꯈꯣꯏꯒꯤ ꯅꯨꯄꯥ ꯑꯃꯒ ꯅꯨ ꯅꯨꯄꯤ ꯑꯃ ꯌꯥꯎꯋꯦ ꯃꯔꯛꯇ
ꯑꯣ ꯌꯥꯏꯃꯥ
ꯑꯥ ꯅꯨꯄꯤꯗꯨꯅ ꯃꯔꯛꯇ ꯌꯥꯥꯏꯃꯥ ꯑꯣꯢꯌꯦ
ꯑꯣ ꯑꯣ ꯐꯩꯗ ꯅꯨꯄꯤ ꯑꯃ ꯌꯥꯎꯕꯁꯦ ꯐꯗꯤ ꯐꯩꯗ ꯑꯗꯣ ꯑꯩꯈꯣꯏꯗꯤ ꯌꯥꯎꯗꯕꯅꯤ ꯎꯄꯥꯏ ꯂꯩꯇꯔꯦ ꯍꯥꯏꯗꯤ ꯑꯃ ꯑꯃ ꯂꯩꯗꯅ ꯌꯨꯝꯒꯤ ꯈꯔ ꯃꯇꯦꯡ ꯀꯩꯀꯥ ꯅꯨꯄꯥꯅ ꯇꯧꯕꯁꯤꯒ ꯅꯨꯄꯥꯁꯨ ꯇꯧꯗꯦ ꯍꯥꯏꯕ ꯅꯠꯇꯦ ꯍꯥꯏꯇꯥꯔꯁꯨ ꯅꯨꯄꯤ ꯈꯤꯇꯪ ꯈꯦꯠꯅꯩꯗꯅ
ꯃꯥꯅꯦ ꯈꯦꯠꯅꯩ ꯅꯨꯄꯤ ꯑꯃ ꯌꯥꯎꯔꯀꯥꯟꯗ ꯃꯇꯦꯡꯗ ꯑꯣꯏꯇꯥꯔꯁꯨ
ꯃꯥꯅꯦ ꯌꯥꯎꯗ꯭ꯔꯕꯅꯤꯅ ꯑꯩꯩꯅ ꯑꯣꯏꯅ ꯅꯨꯄꯤ ꯑꯣꯏ ꯂꯩꯔꯦ ꯍꯥꯏꯗꯤ ꯑꯩꯈꯣꯏ ꯃꯥꯍꯣꯏ ꯊꯕꯛ ꯆꯠꯊꯣꯛꯈꯤꯕ ꯅꯨꯃꯤꯠ ꯎꯄꯥꯏ ꯂꯩꯇꯕꯅꯤꯅ ꯏꯃꯨꯡꯋꯥꯏ ꯁꯤꯠꯄ ꯂꯥꯏꯀꯣꯟ ꯐꯦꯡꯕ ꯊꯥꯕ ꯆꯥꯛ ꯌꯦꯟꯁꯥꯡ ꯊꯣꯡꯕ ꯑꯗꯨ ꯅꯠꯇꯗꯤ ꯀꯃꯥꯏ ꯍꯥꯏꯗꯤ ꯑꯩꯈꯣꯏ ꯃꯥꯍꯣꯏ ꯊꯕꯛ ꯆꯠꯊꯣꯛꯈ꯭ꯔꯦ ꯍꯥꯏꯗꯤ ꯁꯟꯗꯦ ꯁꯟꯗꯦꯒꯨꯝꯗꯗꯤ ꯆꯠꯂꯦꯕ ꯑꯩꯈꯣꯏ ꯄꯨ ꯍꯣꯏ ꯃꯅꯥꯛꯇ ꯃꯣꯏꯒꯤ ꯑꯋꯥꯠ ꯑꯄꯥ ꯄꯨꯕꯤꯕ ꯂꯧꯒꯤ ꯀꯩꯒꯤ ꯌꯦꯡꯕ
ꯎꯝ ꯎꯝ
ꯑꯗꯣ ꯍꯜꯂꯛꯄꯗꯗꯤ ꯑꯗꯨꯝ ꯁꯟꯗꯦ ꯈꯛꯇꯪ ꯆꯠꯄꯅꯤꯅ ꯑꯗꯨ ꯅꯨꯡꯗꯥꯡ ꯋꯥꯏꯔꯝ ꯀꯩꯅꯣ ꯆꯠꯄꯅꯤꯅ ꯍꯜꯂꯛꯄꯗꯗꯤ ꯑꯗꯨꯝ ꯄꯨꯡ ꯅꯤꯄꯥꯟ ꯐꯧ ꯉꯥꯢ ꯇꯥꯕꯅꯤ ꯑꯗꯨꯗꯗꯒꯤ ꯃꯣꯏ ꯂꯥꯛ ꯊꯣꯡꯕꯁꯦ ꯃꯣꯏꯁꯨ ꯋꯥꯔꯅꯤ ꯑꯩꯈꯣꯏꯁꯨ ꯉꯥꯏꯕ ꯋꯥꯔꯦ ꯑꯗꯨꯅ ꯑꯗꯨꯝ ꯍꯩꯖꯤꯟꯈ꯭ꯔꯦ ꯍꯥꯏꯇꯥꯔꯦ ꯑꯗꯨ ꯏꯆꯦꯔ ꯏꯆꯥꯜꯂ ꯑꯃ ꯌꯥꯎꯖꯔꯝꯃꯗꯤ ꯈꯔ ꯀꯣꯝꯃꯤꯗꯅ ꯍꯣꯏ ꯑꯩꯈꯣꯏꯁꯨ ꯁꯨꯡꯇꯧ ꯇꯧꯔꯣꯏ ꯍꯥꯏꯕꯕꯨꯗꯤ ꯅꯠꯇꯦ ꯑꯗꯨ ꯑꯣꯏꯔꯒꯁꯨ ꯈꯤꯇꯪ ꯀꯣꯝꯕꯗ
ꯍꯣꯏ ꯍꯣꯏ ꯃꯄꯨꯡ ꯐꯥꯕꯁꯨ ꯏꯋꯥꯠ ꯋꯥꯠ ꯀꯨꯝ ꯀꯩꯒꯨꯝ ꯇꯧꯕꯅꯦ ꯅꯨꯄꯥꯅ ꯇꯧꯕꯁꯦ
ꯑꯧ ꯑꯗꯨꯅꯦꯕ ꯇꯧꯔꯤꯁꯦ ꯍꯥꯏꯗꯤ ꯇꯧꯕꯗꯤ ꯇꯧꯕ ꯑꯗꯨ ꯑꯣꯏꯔꯒꯁꯨ ꯍꯥꯏꯗꯤ ꯌꯥꯝ ꯃꯅꯨꯡ ꯍꯥꯛꯆꯤꯟꯅ ꯍꯥꯏꯕꯥꯃ ꯂꯩꯗꯅ
ꯑꯥ
ꯑꯗꯨꯀꯤ ꯋꯥꯅꯤꯗ ꯕ꯭ꯔꯣꯍꯣꯏꯗꯤ ꯅꯨꯡꯉꯥꯏꯔꯝꯒꯅꯤ
ꯑꯥ ꯑꯩꯈꯣꯏꯗꯤ ꯅꯨꯡꯉꯥꯢ ꯅꯨꯡꯉꯥꯏ ꯍꯥꯏꯗꯨꯢꯅꯤ
ꯃꯇꯦꯡ ꯃꯇꯦꯡꯗꯨ ꯌꯨꯝꯒꯤ ꯌꯨꯝꯒꯤ ꯑꯣꯏꯕ ꯃꯇꯦꯡꯗꯤ ꯑꯗꯨꯝ ꯐꯪꯉꯝꯃꯅꯤꯕ
ꯊꯕꯛꯇꯤ ꯑꯩꯈꯣꯏꯗꯤ ꯌꯨꯝꯒꯤ ꯃꯅꯨꯡꯗꯗꯤ ꯌꯥꯎꯗ꯭ꯔꯦ ꯆꯪꯗ꯭ꯔꯦ ꯆꯪ ꯆꯥꯛꯈꯨꯝ ꯀꯩ ꯀꯗꯤ ꯑꯗꯨꯝ ꯂꯩꯇꯦ ꯑꯗꯣ ꯃꯣꯏꯅ ꯀꯩꯅꯣ ꯍꯣꯏ ꯂꯩꯕꯅꯤꯅꯅꯦ ꯏꯆꯦ ꯍꯣꯏ ꯀꯩ ꯍꯣꯏ ꯂꯩꯕꯅꯤꯅ ꯃꯣꯏꯅ ꯃꯇꯦꯡ ꯄꯥꯡꯁꯤꯟꯂꯛꯑꯦ
ꯑꯧ ꯑꯗꯨ ꯐꯩ ꯍꯥꯏꯕ ꯑꯗꯨꯅ
ꯅꯪꯁꯤꯕꯨ ꯀꯩꯅꯣꯒꯤ ꯀꯣꯏꯕ ꯆꯠꯄꯗꯣ ꯆꯠꯂꯣꯏꯗ꯭ꯔꯣ ꯀꯥꯡꯒꯤ
ꯀꯥꯡꯁꯦ ꯈꯪꯗꯦ ꯍꯥꯏꯗꯤ ꯍꯥꯏꯅꯕꯅꯦ ꯑꯗꯣ ꯒ꯭ꯌꯥꯟ ꯃꯦꯟ ꯑꯝ ꯇꯥꯗꯦ ꯑꯗꯨꯝ ꯑꯗꯨ ꯆꯠꯄ ꯍꯥꯏꯁꯦ ꯊꯣꯏꯅꯕꯨꯗꯤ ꯆꯠꯇ꯭ꯔ ꯉꯥꯏꯍꯥꯛ ꯁꯨꯝ ꯆꯠꯂꯒ ꯈꯦꯆꯤ ꯇꯧꯔꯒ ꯁꯨꯝ ꯀꯩꯅꯣꯝꯃ ꯊꯣꯡꯉꯒ ꯍꯣꯏꯅꯦ ꯑꯗꯨꯃꯥꯏꯅ ꯆꯥꯥꯁꯦꯅ ꯍꯥꯏꯕꯅꯦ ꯑꯗꯣ ꯈꯪꯗꯦ ꯑꯣꯏꯗꯣꯏꯔ ꯑꯣꯏꯔꯣꯏ ꯑꯧ ꯋꯥ ꯇꯧꯔꯒꯗ ꯑꯣꯏꯗꯣꯏꯔ ꯑꯣꯏꯔꯣꯏꯗꯨꯢꯔꯥ ꯈꯪꯗꯦ ꯃꯤꯁꯤꯡ ꯊꯕꯛꯁꯦ ꯑꯃꯨꯛ ꯇꯥꯟꯅꯗꯦ ꯕ꯭ꯔꯣ ꯕ꯭ꯔꯣ ꯍꯣꯏꯗꯤ ꯀꯩꯅꯣ ꯍꯥꯏꯗꯤ ꯑꯁ ꯏ ꯏꯊꯪ ꯍꯥꯏꯗꯤ ꯑꯣ
ꯍꯥꯏꯅꯗ꯭ꯔꯤꯌꯦ ꯀꯥꯏ ꯀꯥꯏ ꯆꯠꯁꯤ ꯈꯣꯠꯁꯤ ꯑꯗꯣ ꯑꯌꯥꯝꯕ ꯑꯩꯈꯣꯏꯅ ꯅꯨꯄꯥꯒꯤꯅ ꯑꯃꯨꯛ ꯀꯃꯥꯏꯅ ꯇꯧꯋꯤ ꯍꯥꯏ ꯀꯥꯟꯗ ꯆꯠꯁꯤ ꯍꯥꯏꯔꯒ ꯈꯨꯗꯛꯇ ꯀꯣꯛ ꯆꯠꯄꯤ ꯀꯥꯡꯕꯨꯅꯤꯅꯦ
ꯍꯣꯏꯅꯦ ꯀꯩꯁꯨ ꯌꯥꯝ ꯍꯦꯟꯅ ꯂꯩꯇꯦꯕ ꯥꯚꯥꯢ ꯊꯣꯛꯂꯛꯑꯣ ꯍꯥꯏꯔꯒ ꯑꯁꯪꯕ ꯑꯗꯨ ꯀꯥꯡꯕꯨ ꯑꯌꯥꯕ ꯑꯗꯨ ꯈꯔ ꯇꯧꯔꯒ ꯑꯗꯨꯝ ꯆꯠꯄ ꯉꯥꯛꯇꯅꯦꯕ
ꯃꯥꯅꯦ ꯑꯗꯨꯒ
ꯑꯗꯥ
ꯆꯠꯄꯗꯤ ꯀꯥꯝꯄꯜꯁꯔꯤꯗꯤ ꯆꯠꯅꯔꯅꯤ ꯊꯕꯛ ꯌꯥꯎꯅ ꯈꯨꯗꯛꯇ ꯍꯥꯏꯖꯤꯟꯂꯛꯑꯗꯤ ꯆꯠꯈꯤꯗꯣꯏꯅꯤ
ꯃꯥꯅꯤꯅꯦ ꯍꯥꯏꯗꯤ ꯇꯥꯡꯅ ꯂꯥꯛꯄꯅꯤꯅ ꯅꯣꯡ ꯐꯥꯗꯣꯛꯅꯤꯅ ꯑꯗꯨꯝ ꯃꯤꯁꯦ ꯀꯣꯏꯅꯤꯡꯉꯤꯅꯤ ꯅꯍꯥꯟꯅ ꯂꯩꯗꯅ
ꯃꯥꯅꯤ ꯃꯥꯅꯤ
ꯑꯗꯨꯝ ꯃꯇꯦꯛ ꯌꯥꯝ ꯁꯥꯡꯅ ꯆꯠꯇ꯭ꯔꯒꯁꯨ ꯃꯇꯦꯛ ꯑꯃ ꯀꯩ ꯑꯃ ꯇꯥ ꯑꯣꯏꯔꯁꯨ
ꯍꯣꯏ ꯍꯟꯗꯛꯇꯁꯨ ꯋꯥꯈꯜ ꯋꯥꯈꯟꯗ ꯀꯩꯗꯩ ꯅꯨꯡꯉꯥꯏꯊꯣꯛꯏꯗꯅ
ꯃꯥꯅꯦ ꯈꯔꯁꯨ ꯌꯥꯎꯗ ꯌꯥꯄꯣꯟꯇꯦꯕ ꯍꯥꯏꯗꯤ ꯋꯥꯈꯟꯁꯤꯁꯨ ꯕꯦꯔꯥꯅꯤ
ꯃꯥꯅꯦ
ꯈꯔ ꯈꯔ ꯇꯧꯗ꯭ꯔꯒꯗꯤ
ꯃꯌꯥꯝ ꯄꯨꯜꯂꯒ ꯑꯀꯣꯏꯕꯒꯤ ꯐꯤꯕꯝꯁꯦ ꯑꯃꯨꯛ ꯐꯕꯃꯨꯛ ꯆꯪꯉꯦꯕ
ꯑꯧ ꯃꯥꯅꯦ ꯑꯗꯨ ꯅꯠꯇ꯭ꯔꯒꯗꯤ ꯀꯗꯥꯏꯗꯒꯤ ꯍꯥꯏꯗꯤ ꯑꯧ
ꯇꯧꯕ ꯍꯥꯏꯁꯦ ꯋꯥꯈꯜ ꯋꯥꯈꯟꯁꯨ ꯌꯥꯎꯔꯤꯅꯤ ꯋꯥꯈꯜꯒꯤ ꯁꯔꯨꯛꯁꯨ ꯌꯥꯎꯔꯤꯅꯤ ꯋꯥꯈꯜꯁꯤ ꯅꯨꯡꯉꯥꯏꯔꯀꯥꯟꯗ ꯑꯗꯨꯝ ꯃꯊꯟꯗ ꯑꯗꯨꯝ ꯐꯖꯔꯛꯑꯗꯧꯅꯦ
ꯃꯥꯅꯦ ꯀꯥꯏꯗꯩ ꯋꯥꯈꯜ ꯋꯥꯈꯜ ꯌꯥꯗ꯭ꯔꯗꯤ ꯍꯛꯆꯥꯡꯁꯨ ꯑꯗꯨꯝ ꯌꯥꯔꯛꯑꯔꯣꯏꯕ ꯍꯩꯅꯤꯡ ꯍꯩꯅꯤꯡꯉꯔꯣꯏ ꯍꯥꯏꯗꯤ ꯍꯛꯆꯥꯡꯗꯤ ꯁꯨꯡꯌꯥ ꯌꯥꯔꯔꯣꯏ ꯋꯥꯈꯟ ꯌꯥꯗ꯭ꯔꯗꯤ
ꯃꯥꯅꯦ ꯃꯥꯅꯦ
ꯑꯗꯨꯅ ꯋꯥꯈꯟꯁꯤꯁꯨ ꯈ꯭ꯋꯥꯏ ꯃꯔꯨ ꯑꯣꯏꯕ ꯋꯥꯈꯜꯅꯤ ꯍꯛꯆꯥꯡꯗꯤ ꯁꯦꯝꯅꯤꯡꯕ ꯃꯇꯝꯗꯕꯨ ꯁꯦꯝꯕꯕꯨ ꯌꯥꯏ ꯑꯃꯔꯣꯝꯗ
ꯑꯥ
ꯍꯛꯆꯥꯡꯁꯦ ꯍꯥꯏꯗꯤ ꯋꯥꯈꯜꯁꯤꯅꯦꯕ ꯃꯔꯨꯁꯤ ꯑꯗꯨꯅ ꯍꯛꯆꯥꯡꯁꯦ ꯌꯥꯝ ꯊꯤꯅ ꯃꯔꯨꯞ ꯁꯣꯔꯤ ꯋꯥꯈꯜꯁꯦ ꯀꯣꯏꯊꯣꯛꯀꯗꯧꯅꯤꯗ ꯍꯥꯏꯗꯤ ꯃꯤ ꯑꯗꯨꯅꯕꯨ ꯁꯨꯇꯤꯒ ꯂꯧꯅꯔꯒ ꯊꯥꯑꯣꯢꯒ ꯆꯠꯅꯩꯁꯦ ꯊꯕꯛ
ꯃꯥꯅꯦ ꯑꯗꯨꯅ ꯍꯌꯦꯡ ꯋꯥꯏ ꯆꯠꯈꯤꯕꯗꯤ ꯌꯥꯏ ꯇꯧꯕꯇꯕꯨ ꯅꯍꯥ ꯑꯣꯏꯀꯥꯟꯗ ꯆꯠꯄꯒ ꯑꯍꯟ ꯑꯣꯏꯀꯥꯟꯗ ꯆꯠꯄꯒ ꯃꯍꯥꯎ ꯑꯅꯥꯗꯨ ꯈꯦꯠꯅꯩꯑꯦꯕ
ꯍꯣꯏ ꯑꯗꯨꯅꯦ ꯀꯥꯏ ꯃꯇꯝꯗꯨꯗꯗꯤ ꯈꯨꯆꯠꯇꯨꯅ ꯃꯇꯝꯗꯨꯒꯤ ꯑꯣꯏꯕ ꯀꯩꯅꯣ ꯑꯃꯗ ꯅꯨꯡꯉꯥꯏꯕ ꯑꯃꯗ ꯍꯧꯖꯤꯛꯀꯤꯁꯤꯅ ꯍꯥꯏꯗꯤ ꯆꯍꯤ ꯃꯇꯥꯡꯒꯤ ꯃꯇꯨꯡ ꯃꯇꯨꯡ ꯏꯟꯅ ꯅꯨꯡꯉꯥꯏꯕꯁꯦ ꯈꯦꯟꯅꯩꯅ ꯑꯗꯨꯅ ꯑꯉꯥꯡ ꯑꯣꯔꯤꯉꯩꯅ ꯅꯨꯡꯉꯥꯏꯕ ꯑꯃ ꯑꯍꯥꯟꯈꯤꯅ ꯑꯗꯨꯅꯤ
ꯑꯣ ꯃꯥꯅꯤ ꯃꯥꯅꯤ ꯍꯌꯦꯡ ꯋꯥꯢ ꯋꯥꯔꯤ ꯂꯤꯅꯕꯗꯁꯨ ꯂꯤꯗꯣꯏꯅꯦ ꯑꯦ ꯑꯣꯏ ꯁꯨꯃꯥꯏꯅ ꯇꯧꯔꯛꯏ ꯅꯍꯥꯟꯋꯥꯏ ꯀꯥꯏꯅ ꯇꯧꯔꯛꯄꯒ ꯁꯤ ꯈꯦꯠꯅꯩ ꯍꯥꯏꯗꯣ ꯋꯥꯔꯤꯗꯣ ꯋꯥꯔꯤ ꯂꯤꯅꯕꯗꯣ ꯂꯩꯇ꯭ꯔꯦꯗꯤ ꯀꯥꯟꯅꯗꯦꯕ
ꯍꯣꯏ ꯑꯗꯨꯅꯤꯅꯦ ꯑꯍꯟꯈꯩꯅꯁꯨ ꯆꯠꯍꯧꯀꯣꯅ ꯅꯍꯥ ꯑꯣꯢꯔꯤꯉꯩꯗ ꯆꯠꯀꯦ ꯈꯜꯂꯗꯤ ꯀꯣꯏꯍꯧ ꯀꯣꯅ ꯍꯥꯏꯗꯣ
ꯎꯝ
ꯑꯍꯟ ꯑꯣꯏꯔꯕ ꯑꯗꯩ ꯌꯨꯝ ꯄꯥꯟ ꯍꯧꯈ꯭ꯔꯕ ꯌꯥꯔꯔꯣꯏꯗꯧꯅꯤꯀꯣ
ꯃꯥꯅꯦ ꯃꯥꯅꯦ ꯆꯨꯝꯕꯅꯦ
ꯍꯥꯏꯗꯤ ꯀꯩꯅꯣꯝ ꯍꯦꯟꯀꯠꯂꯛꯏꯅꯤꯕ ꯊꯕꯛꯇꯣ ꯑꯃꯨꯛꯁꯨ ꯑꯃꯨꯛ ꯍꯦꯟꯀꯠꯂꯛꯏꯅꯤꯗꯣ ꯌꯨꯝ ꯄꯥꯟꯕ ꯀꯥꯏꯗꯦ
ꯃꯥꯅꯦ ꯏꯇꯧꯒꯤꯗꯤ ꯁꯤ ꯌꯥꯎꯕꯁꯦ ꯁꯤ ꯊꯕꯛꯁꯤ ꯌꯥꯎꯕ ꯀꯌꯥꯝ ꯀꯨꯏꯔꯒꯦ
ꯑꯩꯗꯤ ꯀꯨꯏꯗ꯭ꯔꯤ ꯍꯟꯗꯛ ꯆꯍꯤ ꯈꯛꯇꯅꯦ
ꯑꯣ ꯑꯣ ꯍꯥꯟꯗꯥꯛ
ꯑꯗꯨꯅ ꯑꯧ ꯍꯟꯗꯛ ꯆꯍꯤ ꯍꯥꯏꯒꯗ꯭ꯔꯥ ꯁꯤ ꯑꯃ ꯏꯪꯂꯤꯁꯇ ꯋꯥꯔꯤ ꯁꯥꯈꯤꯕꯗꯣ
ꯎꯝ
ꯑꯗꯨꯗꯒꯤꯅꯦꯕ
ꯑꯣ ꯑꯣ
ꯌꯥꯎ ꯄꯨꯗꯥꯏ ꯑꯗꯨ ꯃꯃꯥꯡꯗꯕꯨꯗꯤ ꯏꯃꯥꯟꯅꯕꯅꯕꯨꯗꯤ ꯌꯥꯎ ꯌꯥꯎ ꯍꯥꯏꯕꯅꯦꯕ ꯑꯗ ꯑꯩꯒꯤꯗꯣ ꯑꯦꯟꯗ꯭ꯔꯣꯏꯗ ꯅꯠꯇꯕ ꯑꯗꯨꯒꯤ ꯑꯦꯞꯇꯣ ꯐꯪꯗ ꯐꯪꯗꯦꯗꯅ ꯐꯪꯗꯕꯅꯦꯕ ꯑꯗꯨꯒꯤ ꯁꯨꯝ ꯍꯥꯏꯗꯤ ꯁꯣꯏ ꯍꯣꯏ ꯍꯥꯏꯔꯒ ꯑꯗꯨꯝ ꯑꯩꯈꯣꯏ ꯃꯥꯏꯗ ꯆꯪꯉꯛꯀꯦ ꯑꯗꯨ ꯇꯧꯒꯦ ꯍꯥꯏꯔ ꯈꯣ ꯃꯥꯁꯨ ꯍꯦꯛ ꯃꯥꯥꯖꯨ ꯎꯝ ꯍꯥꯏꯗꯤ ꯊ ꯃꯥꯏꯁꯨ ꯍꯦꯛ ꯃꯔꯝ ꯂꯩꯕꯅꯤꯅ ꯐꯤꯒꯤ ꯀꯩꯒꯤ ꯍꯦꯛ ꯄꯥꯎ ꯐꯥꯎꯅꯕ ꯍꯦꯛ ꯐꯔꯛ ꯈꯔ ꯇꯥ ꯑꯗꯨꯏ ꯈꯔ ꯆꯠꯊꯣꯛꯇꯕ ꯑꯗꯨꯝ ꯐꯪꯗꯕꯗꯤ ꯑꯗꯨꯝ ꯇꯧꯗꯕꯗꯒꯤ
ꯑ
ꯋꯥꯔꯤ ꯋꯥꯔꯤ ꯁꯥꯕꯒꯤꯗꯣ ꯏꯃꯥꯟꯅꯕꯅ ꯚꯥꯏ ꯑꯗꯣꯝꯗꯤ ꯁꯥꯁꯤ ꯈꯣꯠꯁꯤꯅ ꯍꯥꯏꯔ ꯑꯗꯨꯗꯒꯤ ꯍꯥꯞꯈꯤꯕꯗꯒꯤ ꯑꯗꯨꯝ ꯅꯨꯡꯉꯥꯏꯕꯗ ꯈꯔ ꯈꯔ ꯗꯨꯝ ꯅꯨꯡꯉꯥꯏꯌꯦꯅ ꯄꯣꯠꯇꯣ꯫ ꯍꯥꯏꯗꯤ ꯍꯥꯟꯅꯗꯤ ꯑꯁ ꯐꯪꯉꯤꯖꯨ ꯈꯪꯗꯦ ꯍꯥꯏꯗꯤ ꯐꯪꯉꯤꯕꯨꯗꯤ ꯍꯥꯏꯀꯣ ꯏꯃꯥꯟꯅꯕꯅ ꯑꯗꯨꯝ ꯎꯠꯄꯨꯗꯤ ꯎꯠꯂꯦ ꯊꯥ ꯊꯥꯖꯩ ꯑꯗꯨ ꯑꯣꯏꯔꯒꯁꯨ ꯈꯪꯗꯦ ꯀꯌꯥ ꯆꯪꯖꯜꯂꯨꯗ꯭ꯔꯤꯕꯅꯤꯅ ꯑꯁ ꯑꯃꯨꯛꯁꯨ ꯊꯥꯖꯗꯕꯒꯨꯝ ꯑꯗꯒꯤ ꯐꯣꯟꯗꯨꯒ ꯂꯩꯇꯕꯒ ꯖꯟꯖꯥꯟ ꯈꯔ ꯑꯣꯏꯕꯒ ꯇꯧꯔꯨꯕ ꯑꯗꯨꯅ ꯕ꯭ꯔꯣꯒꯤꯗꯤ ꯀꯌꯥꯝ ꯀꯨꯏꯔꯒꯦ?
ꯑꯩꯒꯤꯁꯨ ꯑꯗꯣ ꯍꯧꯖꯤꯛꯀꯤ ꯑꯃ ꯐꯣꯟ ꯀꯣꯜ ꯂꯩꯕꯗꯣ ꯑꯗꯨꯒꯤ ꯍꯦꯛ ꯃꯃꯥꯡꯗ ꯑꯃ
ꯍꯂꯣ ꯍꯜꯂꯣ ꯇꯥꯗ꯭ꯔꯦ ꯍꯂꯣ ꯍꯥꯎ ꯑꯥ ꯄꯨꯂꯞ ꯑꯣꯏꯅ ꯍꯣ ꯍꯣꯏ ꯅꯪ ꯅꯪꯅ ꯑꯗꯨꯝ ꯄꯨꯂꯞ ꯑꯣꯏꯅ ꯍꯥꯏꯔꯣ ꯅꯠꯇ꯭ꯔ ꯃꯥꯅ ꯑꯗꯨꯝ ꯍꯥꯏꯖꯔꯛꯏꯔꯣ? ꯑꯣ ꯍꯪꯉꯨꯏꯔꯣ ꯅꯠꯇ꯭ꯔ ꯃꯥ ꯐꯣꯟ ꯇꯧꯔꯛꯏꯔꯣ ꯑꯣ